ꯀꯩꯅꯣ ꯌꯥꯝ ꯊꯦꯡꯅ ꯇꯧꯔꯛꯑꯦꯗ ꯅꯪ ꯇꯥꯏꯌꯦ ꯇꯥꯏꯌꯦ ꯑꯣꯖꯥ
ꯑ ꯑꯣ ꯅꯨꯡꯉꯥꯏꯔꯤꯀꯣ
ꯑꯁ ꯅꯨꯡꯉꯥꯏꯔꯤꯗ ꯑꯈꯣꯏꯗꯤ
ꯑꯣ ꯍꯧꯖꯤꯛꯀꯤ ꯍꯧꯖꯤꯛꯀꯤ ꯂꯣꯀꯦꯁꯟꯁꯦ ꯈꯂꯛ ꯀ꯭ꯂꯤꯌꯥꯔꯗꯤ ꯑꯣꯏꯀꯣ
ꯇꯧꯕꯗꯤ ꯇꯧꯋꯦ ꯑꯗꯣ ꯒꯥꯔꯤ ꯃꯈꯣꯟꯒꯨꯝꯕꯗꯤ ꯇꯥꯔꯝꯒꯅꯤ ꯐꯕ꯭ꯔꯣ
ꯑꯣ ꯏꯁꯤꯡ ꯏꯁꯤꯡꯒꯨꯝꯕ ꯊꯛꯅꯤꯡꯉꯗꯤꯀꯣ ꯑꯗꯣ ꯑ ꯅꯪꯒꯤ ꯁꯥꯏꯠ ꯂꯦꯞꯇ ꯑꯗꯨꯝ ꯂꯩꯕꯅꯦ ꯏꯁꯤꯡ
ꯀꯥꯏꯔꯣꯝꯗꯅꯣ ꯑꯣ ꯂꯩ ꯂꯩꯅꯦ
ꯑꯣ
ꯈꯣꯏꯒꯤ ꯀꯩꯅꯣ
ꯑꯦ
ꯏꯁꯤꯡ ꯊꯛꯐꯝ ꯂꯩꯌꯦꯗ ꯑꯈꯣꯏꯗꯤ ꯏꯪꯕꯁꯨ ꯊꯛꯄ ꯌꯥꯏ ꯁꯥꯕꯁꯨ ꯌꯥꯏ
ꯎꯝ ꯑꯁꯥꯕꯁꯨ ꯂꯩꯕꯅꯦ ꯑꯌꯤꯡꯕꯁꯨ ꯂꯩꯕꯅꯦ ꯂꯣꯏ ꯂꯣꯏ ꯂꯩꯔꯕꯅꯤ ꯑꯗꯨꯗ
ꯑ ꯂꯩ ꯂꯩ ꯌꯥꯝ ꯏꯪꯕꯁꯨ ꯊꯥꯛꯄ ꯌꯥꯏ ꯅꯣꯔꯃꯦꯜ ꯑꯣꯏꯅꯁꯨ ꯊꯥꯛꯄ ꯌꯥꯏ
ꯑꯣ
ꯑꯥꯁꯥꯕꯁꯨ ꯊꯛꯄ ꯌꯥꯏ ꯂꯣꯏ ꯂꯩꯗ
ꯊꯛꯑꯣ ꯊꯛꯑꯣ
ꯎꯝ ꯑꯗꯣ ꯑꯩꯈꯣꯏꯅꯤꯒꯤꯁꯦ ꯑꯣꯏꯗꯤ ꯑꯣꯏꯔꯕꯣ ꯑꯣꯏ ꯑꯣꯏꯗꯤ ꯑꯣꯏꯒꯗꯕ꯭ꯔ ꯃꯥꯟꯕ꯭ꯔꯥ ꯑꯣꯏꯒꯗꯕ ꯃꯥꯟꯕ꯭ꯔꯥ
ꯌꯦꯡꯁꯤ ꯌꯦꯡꯁꯤ
ꯀꯩꯅꯣ ꯅꯪ ꯅꯪꯒꯤ ꯕꯦꯛꯒ꯭ꯔꯥꯎꯟꯒꯤ ꯃꯈꯣꯟꯁꯦ ꯀꯔꯤꯔꯣꯅꯦ ꯅꯥ ꯂꯩꯒꯦ ꯅꯪ ꯑꯣ ꯈꯔꯗꯤ ꯇꯥꯟꯊꯣꯛꯈ꯭ꯔꯣꯅ
ꯑꯦ ꯎꯝ
ꯑꯁ ꯌꯥꯝ ꯅꯨꯡꯉꯥꯏꯔꯦꯗ ꯍꯧꯖꯤꯛ
ꯑꯣ ꯍꯧꯖꯤꯛ ꯀꯃꯥꯏ ꯇꯧꯒꯦ ꯍꯧꯖꯤꯛ ꯑꯩꯉꯣꯟꯗ
ꯑꯁ ꯅꯪꯒꯤꯗꯤ ꯅꯪꯒꯤꯗꯨꯗꯤ ꯇꯥꯗꯔꯦꯗ ꯍꯧꯖꯤꯛꯇꯤ
ꯑꯗꯨꯝ ꯑꯩꯒꯤ ꯃꯈꯣꯟꯗꯤ ꯑꯥ
ꯑꯥ ꯅꯪꯒꯤꯗꯤ ꯁꯦꯡꯅ ꯇꯥꯏꯗ ꯑꯩ ꯑꯩꯒꯤ ꯔꯣ ꯑꯩꯒꯤ ꯀꯩꯅꯣ ꯒꯥꯔꯤ ꯃꯈꯣꯟꯅ ꯀꯥꯝ ꯏ꯭ꯁꯇꯥꯔꯠ ꯇꯧꯕ꯭ꯔꯅ ꯈꯟꯕꯅꯤꯗ
ꯎ ꯒꯥꯔꯤ ꯍꯧꯖꯤꯛ ꯄꯥꯎ ꯀꯔꯤ ꯈꯜꯂꯤꯕ꯭ꯔꯣ ꯑꯗꯤꯅ ꯍꯧꯖꯤꯛꯐꯥꯎ ꯀꯔꯤ
ꯒꯥꯔꯤ ꯃꯆꯥꯅ ꯀꯟꯅ ꯀꯟꯅ ꯊꯧꯔꯤꯅꯦ ꯍꯧꯖꯤꯛ
ꯑꯥ ꯍꯣ
ꯑꯉꯥꯡꯁꯤꯡꯅ ꯒꯥꯔꯤ ꯃꯆꯥ ꯊꯧꯅꯤꯡꯕꯁꯤꯅꯀꯣ ꯑꯁ ꯃꯣꯏꯗꯤ
ꯍꯦ ꯈꯪꯗ꯭ꯔꯦ ꯑꯉꯥꯡꯁꯤꯡꯁꯦ ꯑꯁ ꯑꯧ
ꯀꯟꯅ ꯀꯟꯅ ꯑꯃꯨꯛ ꯂꯩꯁꯤꯜꯂꯒꯅꯤ ꯑꯗꯨ ꯕꯦꯔꯥꯅꯤ ꯃꯣꯏꯒꯤꯁꯤꯗꯤ
ꯎꯝ ꯈꯔ ꯅꯍꯥ ꯑꯣꯏꯕꯅꯤꯅꯀꯣ ꯉꯥꯎꯅꯤꯡꯕ ꯃꯇꯝꯅꯦꯕ ꯑꯗꯣ ꯑꯗꯨꯒꯤꯅꯦ
ꯑꯁ ꯑꯩꯗꯤ ꯐꯨꯅꯤꯡꯈ꯭ꯔꯕꯅꯦ ꯃꯣꯏꯁꯦ
ꯎꯝ
ꯇꯨꯝꯕꯗ ꯇꯨꯝꯕꯗꯁꯨ ꯗꯤꯁꯇꯥꯔꯕ ꯌꯥꯝ ꯑꯣꯏꯌꯦꯕꯀꯣ
ꯑꯣ ꯕꯤꯔꯥꯅꯤꯅꯦ ꯑꯗꯨꯗꯤ
ꯕꯦꯔꯥꯅꯤ
ꯀꯩꯁꯨꯨ ꯀꯥꯏꯗꯦꯗ ꯑꯗꯨꯒꯨꯝꯕꯗꯤꯀꯣ
ꯎꯝ ꯑ ꯍꯣꯏ ꯁꯣꯛꯑꯒ ꯑꯩꯈꯣꯏꯗ ꯄꯥꯡꯒꯗꯕ ꯅꯠꯇꯦ ꯍꯣꯏꯅꯦ
ꯃꯣꯏ ꯅꯥꯔꯒ ꯂꯣꯏꯔꯦ ꯑꯩꯈꯣꯏꯗꯤ
ꯅꯠꯇ꯭ꯔꯣ ꯑꯣꯖꯥ
ꯑꯣꯖꯥ ꯃꯣꯏ ꯅꯥꯔꯒ ꯑꯩꯈꯣꯏꯅ ꯑꯣ ꯀꯩꯅꯣ ꯐꯥꯔꯃꯥꯁꯤꯒꯨꯝꯕ
ꯎꯝ ꯍꯤꯗꯥꯛ ꯄꯤꯔ ꯂꯣꯏꯔꯦ
ꯀꯔꯤ ꯀꯅꯥꯗꯅꯥ ꯁꯣꯝꯗ ꯀꯟꯅ ꯀꯟꯅ ꯊꯧꯕ ꯁꯥꯔꯗꯅꯥ
ꯌꯥꯝꯅ ꯂꯦꯝꯕꯀꯤ ꯇꯥꯏꯞ ꯇꯥꯀꯣ ꯥꯀꯥꯅꯗꯕꯗ ꯑꯁ
ꯀꯥꯟꯅꯗꯕꯗ ꯃꯣꯏ ꯑꯦꯛꯁꯤꯗꯦꯟꯒꯨꯝꯕ ꯇꯧꯔꯒ ꯁꯣꯛꯅꯕꯅꯦꯕ ꯃꯣꯏ ꯇꯧꯔꯤꯁꯦ
ꯎꯝ ꯑꯉꯥꯡ ꯑꯉꯥꯡꯁꯤꯡ ꯋꯥꯈꯜ ꯇꯥꯗꯕꯁꯤꯡꯅꯤꯀꯣ ꯑꯗꯨ ꯑꯁ ꯀꯩꯁꯨ ꯈꯜꯂꯨꯅꯨꯗ
ꯑꯗꯨꯃꯗꯤ ꯈꯟꯗꯦꯗ ꯑ ꯃꯣꯏꯅ ꯀꯩꯅꯣ ꯒꯥꯔꯤ ꯃꯆꯥ ꯊꯧꯔꯒ ꯃꯈꯣꯟ ꯀꯟꯅ ꯀꯟꯅ ꯊꯣꯛꯏꯗꯣ ꯑꯗꯨ ꯗꯤꯁꯇꯥꯔꯕ ꯇꯧꯋꯦ ꯍꯥꯏꯕ ꯋꯥꯅꯤ
ꯑꯧꯂꯁꯤꯃꯤ ꯑꯩꯈꯣꯏꯒꯤ ꯂꯝꯁꯨ ꯅꯠꯇꯕꯅꯤꯅ ꯑꯩꯈꯣꯏ ꯎꯝ ꯑꯩꯈꯣꯏꯒꯤ ꯂꯝ ꯑꯣ ꯑꯩꯈꯣꯏꯒꯤ ꯂꯝ ꯅꯠꯇꯕꯅꯤꯅꯀꯣ ꯑꯣꯖꯥ
ꯑ ꯃꯥꯅꯦ ꯑ‌ꯣꯖꯥ
ꯑꯩꯈꯣꯏꯗꯤ ꯍꯥꯏꯔꯁꯨ ꯌꯥꯗꯕ ꯌꯥꯗ꯭ꯔꯦꯕ
ꯍꯗꯦ ꯋꯥꯔ ꯋꯥ ꯍꯣꯏꯅ ꯑꯇꯩꯩꯅꯅ ꯃꯣꯏꯕꯨ ꯍꯧꯖꯤꯛ ꯋꯥꯔꯛꯄ ꯌꯥꯕ ꯃꯐꯝ ꯅꯠꯇꯦꯕꯀꯣ ꯄꯦꯔꯅꯤ ꯃꯤ ꯃꯤ ꯂꯝꯗ
ꯋꯥꯔꯧꯔꯁꯨ ꯑꯩꯈꯣꯏꯕꯨ ꯉꯥꯎꯕꯒꯤ ꯇꯥꯏꯞꯇꯀꯣ ꯌꯥꯝ ꯑꯩꯈꯣꯏꯕꯨ ꯌꯥꯝꯅ ꯆꯥꯎꯈꯠ ꯆꯥꯎꯈꯠꯇꯕꯒꯤ ꯇꯥꯏꯞꯇꯀꯣ
ꯎꯝ
ꯉꯥꯡꯉꯕ ꯃꯣꯏ
ꯑ ꯑꯩꯈꯣꯏꯅ ꯂꯥꯟꯕ ꯇꯥꯅꯦꯕ
ꯍꯖꯥ
ꯕ‌ꯦꯔꯅꯤ ꯃꯤꯁꯤꯡꯁꯦ ꯀꯩꯅꯣ ꯃꯀꯣꯛꯗ ꯁꯟꯊꯤ ꯉꯥꯛꯇ ꯍꯥꯟꯅ ꯃꯥꯅꯤ ꯃꯣꯏꯁꯦ
ꯎ ꯀꯅꯥ ꯀꯅꯥ ꯂꯩꯒ‌ꯦ ꯍꯧꯖꯤꯛꯇꯤ
ꯑꯁ ꯑꯩ ꯏꯊꯟꯗꯅꯤꯗ ꯍꯧꯖꯤꯛꯇꯤ
ꯑꯣ
ꯃꯤ ꯇ‌ꯣꯝ ꯑꯇ‌ꯣꯞ ꯑꯇꯣꯞꯄꯁꯨ ꯂꯩꯇ‌ꯦ
ꯎꯝ
ꯏꯇꯨꯒꯨꯝꯕ ꯂꯩꯔꯗꯤꯀꯣ ꯈꯔ ꯅꯨꯡꯉꯥꯏꯒꯗꯕ ꯑꯗꯨꯁꯨ ꯅꯠꯇꯦ ꯁꯤꯡꯒꯜ ꯂꯥꯏꯐꯇ ꯍꯤꯡꯕꯅꯤꯅ
ꯐꯔꯦ ꯑꯗꯨꯅ ꯑꯗꯣꯝꯅ ꯅꯨꯡꯉꯥꯏꯔꯝꯅꯤ
ꯑꯗꯨꯅꯤ ꯑꯗꯨꯅ ꯍꯦꯟꯅ ꯅꯨꯡꯉꯥꯜꯂꯦꯗ ꯎ ꯍꯌꯦꯡꯗꯤ ꯀꯔꯤ ꯊꯕꯛ ꯑꯃꯨꯛ ꯄꯥꯏꯔꯅꯤ
ꯌꯦ ꯀꯗꯤ ꯑꯁ ꯗꯌꯨꯇꯤ ꯗꯌꯨꯇꯤ ꯑꯃꯨꯛ ꯆꯠꯂꯅꯤ ꯍꯌꯦꯡꯗꯤ
ꯄꯥꯏ ꯔꯦꯇꯦꯅꯦ
ꯋꯥꯟ ꯑ‌ꯦꯇꯤ ꯆꯠꯇꯔꯗꯤ ꯌꯥꯗ꯭ꯔ‌ꯦ ꯑꯣꯏꯗꯤ ꯂꯥꯏꯔꯕ ꯃꯆꯥ ꯑꯣꯏꯔꯕꯅꯤꯅꯀꯣ ꯊꯕꯛ ꯆꯠꯇ꯭ꯔꯗꯤ ꯌꯥꯗ꯭ꯔꯦꯕ
ꯃꯤꯒꯤ ꯃꯈꯥꯗ ꯊꯕꯛ ꯁꯨꯕ ꯍꯥꯏꯁꯤꯗꯤ ꯑꯁ ꯌꯥꯝ ꯋꯥꯕꯅꯦꯗ ꯁꯨꯗꯕꯗꯤ ꯌꯥꯗꯦ ꯆꯥꯅꯤꯡꯉꯥꯏ
ꯋꯥꯔꯁꯨ ꯋꯥꯅ ꯈꯥꯡꯕ ꯇꯥꯔꯦ ꯀꯨꯝꯁꯤꯒꯤꯗꯤꯀꯣ
ꯎꯝ
ꯅꯨꯄꯥ ꯑꯣꯏꯔꯤꯗ ꯈꯥꯡꯕꯁꯨ ꯈꯔꯗꯤ ꯍꯩꯒꯗꯧꯕꯅꯦ
ꯑꯗꯨꯅꯦꯗ
ꯇꯥꯕ꯭ꯔꯣ ꯑꯣꯖꯥ?
ꯇꯥꯗ꯭ꯔꯕꯣ ꯑꯣꯖꯥ?
ꯑꯣ ꯑꯣ ꯅꯪꯒꯤ ꯈꯣꯟꯖꯦꯜꯁꯦ ꯈ꯭ꯔꯕ ꯇꯥꯗ꯭ꯔꯦꯕ ꯍꯧꯖꯤꯛ
ꯑꯣ
ꯅꯦꯠꯋꯥꯛꯇꯤ ꯀꯝꯗꯧꯔꯤ?
ꯅꯦꯠꯋꯥꯛ ꯄꯨꯗꯤ ꯍꯧꯖꯤꯛ ꯄꯨꯗꯤ ꯌꯥꯝ ꯐꯥꯔꯦꯗꯥ ꯍꯥꯏꯖꯤꯒꯤ ꯇꯋꯥꯔ ꯈꯛꯇ ꯐꯨꯜ ꯑꯣꯏꯅ ꯂꯩꯔꯦ ꯍꯧꯖꯤꯛ
ꯅꯦꯠꯋꯥꯛ ꯅꯦꯠꯋꯥꯛ ꯑꯣ ꯅꯦꯠꯋꯥꯛ ꯅꯦꯠꯋꯥꯛ ꯅꯨꯡꯉꯥꯏꯇ꯭ꯔꯕ꯭ꯔꯣ?
ꯅꯦꯠꯋꯥꯛ ꯄꯨꯗꯤ ꯌꯥꯏꯗ
ꯑꯣ
ꯐꯨꯜꯗꯅꯦ ꯂꯩꯔꯤꯁꯦ ꯍꯧꯖꯤꯛ
ꯅꯦꯠꯋꯛ ꯈꯔ ꯑꯥ ꯁꯦꯡꯗꯕꯒꯨꯝ ꯇꯥꯏꯌꯦꯕ ꯅꯣꯏ ꯅꯪꯒꯤ ꯈꯣꯟꯖꯦꯜꯗꯣ
ꯑꯧ ꯑꯣ ꯑꯁ
ꯈꯔ ꯆꯞꯄꯦꯕꯀꯣ
ꯑꯥ ꯕꯦꯛ ꯑꯁ ꯑꯗꯨꯗꯤ ꯈꯪꯍꯧꯗ꯭ꯔꯦꯍꯦ ꯁꯣꯝ ꯑꯥ ꯌꯨꯝ ꯌꯨꯝ ꯔꯣꯝꯗꯗꯤ ꯐꯣꯟ ꯀꯨꯝ ꯇꯧꯕ꯭ꯔꯣ?
ꯌꯨꯝꯗꯥ ꯐꯣꯟ ꯒꯨꯝꯕꯗꯤ ꯇꯧꯕ꯭ꯔꯣ?
ꯇꯧꯗꯦꯗꯥ ꯃꯤꯠ
ꯈꯔꯗꯤ ꯄꯥꯎ ꯐꯥꯎꯅꯕꯁꯨ ꯌꯥ ꯑꯥ ꯐꯥ ꯐꯥꯕꯅꯤꯗ
ꯄꯥꯎꯅꯅꯤꯉꯥꯏ ꯍꯧꯖꯤꯛ ꯃꯇꯝ ꯂꯩꯇ꯭ꯔꯦ
ꯉꯁꯤ ꯅꯠꯇ꯭ꯔꯁꯨ ꯍꯌꯦꯡꯁꯨ ꯇꯨꯝ ꯐꯥꯎꯅꯕ ꯌꯥꯏꯅ
ꯊꯦꯡꯉꯦꯕꯧ ꯇꯝꯗꯥ ꯑꯥ ꯄꯥꯎ ꯐꯥꯎꯅꯒꯗꯕꯁꯦ ꯍꯧꯖꯤꯛ ꯃꯇꯝ ꯂꯩꯇ꯭ꯔꯦꯕ ꯊꯦꯡꯉꯦꯕ
ꯑꯥ ꯉꯁꯤꯒꯤ ꯉꯥꯛꯇꯡ ꯍꯥꯏꯕ ꯅꯠꯇꯦꯗ ꯍꯌꯦꯡ ꯑꯣꯏꯔꯁꯨ ꯇꯧꯕꯌꯥꯌꯦ ꯑꯗꯨꯝ ꯌꯨꯝꯔꯣꯝꯗ ꯀꯃꯥꯏ ꯇꯧꯒꯦ ꯍꯥ ꯍꯧꯖꯤꯛꯇꯤ ꯂꯥꯟ ꯃꯇꯝꯅꯤꯅꯀꯣ? ꯌꯥꯔꯦ ꯑꯗꯨꯗꯤ ꯑꯣꯖꯥ ꯑꯩ ꯊꯝꯃꯒꯦꯀꯣ
ꯍꯣꯏ ꯉꯥꯏꯈꯣꯍꯦ
ꯌꯥꯔꯦ ꯃꯇꯝ ꯌꯧꯔꯦ ꯇꯥꯕ꯭ꯔꯣ ꯑꯣꯖꯥ?
ꯇꯥꯏꯌꯦ ꯇꯥꯏꯌꯦ ꯑꯣꯖꯥ ꯎꯝ
ꯑꯣ ꯃꯇꯝꯗꯣ
ꯎꯝ ꯇꯝꯃꯦꯀꯣ ꯑꯩ
ꯌꯦꯡꯉꯣꯗꯨꯝ ꯑꯣ ꯊꯝꯃꯣ ꯊꯝꯃꯣ